ꯍꯂꯣ ꯍꯜꯂꯣ ꯂꯣ ꯂꯣ ꯍꯜꯂꯣ ꯑꯁꯤꯕꯨ ꯍꯜꯂꯣ ꯎꯝ ꯇꯥꯕꯔꯣ ꯍꯣꯏ ꯆꯥꯏꯁꯇꯥ ꯀꯩꯗꯧꯔꯤꯅꯣ
ꯇꯨꯝꯕꯤꯕꯅꯦ
ꯀꯩꯗꯧꯔꯤꯅꯣ ꯆꯥꯛ ꯆꯔꯥꯕꯣ
ꯍꯣꯏ ꯆꯥꯔꯦ
ꯑ ꯍꯩꯕ ꯈꯪꯇꯤ
ꯎꯝ ꯑꯩꯁꯦ ꯅꯝꯕꯔ ꯇꯨ ꯇꯧꯅꯤꯡꯉꯦꯕ ꯅꯝꯊꯤꯗꯨꯗꯤ
ꯀꯔꯤ ꯕꯨꯠ
ꯅꯝꯊꯤꯌꯦ
ꯌꯥꯝ ꯅꯨꯡꯉꯥꯏ ꯑꯩ ꯆꯥꯅꯤꯡꯉꯤ
ꯔꯤ ꯅꯝꯕꯔ ꯃꯖꯤ
ꯍꯝ ꯆꯥꯟ
ꯎꯝ ꯍ
ꯅꯝꯕꯔ ꯇꯨꯗ ꯀ ꯇꯧꯅꯤꯡꯉꯦꯕ
ꯁꯅꯤꯡꯉꯦ
ꯎꯝ
ꯌꯥꯝ ꯊꯒ ꯅꯪ ꯅꯪ ꯃꯅꯄ
ꯑ ꯎꯝ
ꯃ ꯆꯨꯟ ꯇꯗꯨ ꯀꯣꯜ ꯇꯧꯔ ꯑꯦꯁꯨ ꯍꯥꯏꯕ꯭ꯔꯣ ꯌꯦꯁꯇꯗꯤ ꯍꯥꯏꯕ꯭ꯔꯣ ꯑꯗꯨ ꯀꯩꯁꯨ ꯍꯥꯏꯁꯤꯗ ꯑꯗꯨ ꯋꯥꯁꯅ꯭ꯔꯣꯅꯤ ꯄꯅꯤ ꯋꯥꯔꯤ ꯇꯨ ꯁꯃ ꯎꯝ ꯑꯗꯨꯗꯤ ꯀꯃꯥꯏꯅ ꯇꯧꯕ꯭ꯔꯥ
ꯃꯥꯏ ꯃꯥꯏ ꯍꯥꯏꯕ꯭ꯔꯣ ꯍ ꯃꯅꯦ ꯉꯥꯏ ꯈ ꯅꯪ ꯃꯤꯁꯄꯥꯏꯅꯤꯡꯈ꯭ꯔꯦ ꯆꯗ꯭ꯔꯣ ꯐ
ꯆꯂꯣ ꯆꯂꯣ ꯆꯂꯣ
ꯐ ꯅꯝꯕꯔ ꯇꯨ ꯇꯧꯔꯁꯨ ꯋꯥ ꯉꯥꯡꯉꯨꯀꯣ ꯅꯪ ꯅꯝꯁꯤꯒ ꯍꯩꯗꯨꯗꯤ ꯑ ꯅ ꯇꯨ ꯇꯧꯔꯖꯣ ꯋꯥ ꯉꯥꯡꯕ ꯌꯥꯏ ꯐ ꯏ ꯇꯨ ꯇꯁꯨ ꯏ ꯍ ꯑꯗꯨꯃꯥꯏꯅ ꯇꯧꯕ ꯌꯥꯗꯦ ꯋꯥ ꯑꯗꯨ ꯑꯗꯨꯝ ꯃꯥꯡꯒ꯭ꯔꯣꯅꯦ ꯀꯦ ꯊꯥꯎꯄꯥꯏꯗ ꯋꯥ ꯉꯥꯡ ꯀꯃꯥꯏꯅ ꯇꯧꯅꯤꯡꯉꯥꯏꯗ ꯉꯥꯏꯕ ꯌꯥ ꯇꯨ ꯊꯥꯎꯟ ꯍꯥꯏꯗ ꯑꯔꯤ ꯑꯣꯏꯥꯎꯃꯤ ꯍꯥꯏ ꯈ ꯑꯩꯅ ꯁꯤꯃꯦꯟ ꯊꯦꯡꯁ
ꯇꯥꯏ
ꯁꯨꯃꯥꯏ ꯀꯥꯏ